ꯁꯤꯁ ꯇꯥꯕꯤꯌ ꯑ ꯇꯥꯔꯨꯁꯦ ꯑꯣ ꯉꯁꯤꯗꯤ ꯌꯥꯝ ꯁꯦꯡꯅꯕꯨꯇꯥꯏꯅꯦ
ꯑꯧ ꯅꯪ ꯉꯥꯡꯕꯁꯨ ꯇꯥꯏꯌꯦ ꯉꯔꯥꯡ ꯑꯍꯥꯥꯟꯕꯩ ꯇꯞꯄꯦ
ꯑꯧ ꯑꯧ ꯆꯥꯂꯣꯏꯗ ꯉꯥꯏꯔꯦ ꯑꯩꯁꯦ
ꯎꯝ ꯀꯩꯅꯣ ꯑꯩꯁꯨ ꯆꯥꯛ ꯂꯣꯏꯕꯗꯅꯥꯏꯩꯅ ꯉꯁꯥꯏ ꯃꯦꯁꯦꯁ ꯊꯔꯛꯄꯗꯣ ꯑꯗꯨꯗ ꯆꯥꯛ ꯆꯥꯕꯒꯤ ꯀꯟꯅ ꯂꯣꯏꯗ ꯉꯥꯏꯔꯦ ꯈꯨꯠ ꯈꯛ ꯈꯔ ꯍꯥꯝꯗ꯭ꯔꯤꯕꯅꯦꯕ ꯑꯩ ꯄꯨꯡ ꯌꯦꯡꯉꯨꯕꯗ ꯑꯥ ꯌꯧꯖꯔꯝꯃꯦ ꯉꯁꯤꯗꯤ ꯊꯕꯛꯇꯣ ꯈꯪꯍꯧꯗ꯭ꯔꯦ
ꯑꯣ ꯑꯩꯁꯨ ꯍꯥꯏꯐꯦꯠꯠꯇꯗꯤ ꯍꯥꯏ ꯑꯩ ꯂꯩꯌꯦ ꯂꯩꯌꯦ ꯃꯥꯄ ꯃꯈꯥꯏꯗ ꯍꯦꯡꯉꯁꯤ ꯌꯥꯝ ꯉꯟꯅ ꯂꯩꯔꯛꯄ
ꯑꯣ ꯑꯗꯨꯗꯤ ꯅꯪꯒꯗ꯭ꯔꯥ
ꯅꯪꯅꯦꯗ ꯑꯁ ꯌꯥꯅꯤ ꯑꯗꯨꯏꯗꯤ ꯀꯌꯥ ꯌꯦꯡꯅꯤꯡꯕꯗꯤ ꯑꯣꯏꯗꯦ ꯕꯠ ꯌꯦꯡꯗꯤ ꯌꯦꯡꯅꯤꯡꯕ
ꯑꯣ ꯍꯣꯏ ꯕꯣꯜꯒꯤ ꯃꯇꯥꯡꯖꯤꯃ ꯈꯪꯗ꯭ꯔꯝꯅꯤꯅ ꯁꯨꯝ ꯃꯈꯣꯏ ꯃꯌꯥꯝꯅ ꯊꯥꯒꯠꯅꯔꯛꯄꯗ ꯌꯦꯡꯉꯁꯨ ꯍꯩꯇꯦꯕ ꯌꯦꯡꯕ ꯏꯁꯄꯣꯔꯠ ꯑꯝꯇ ꯌꯦꯡꯉ ꯍꯩꯇꯦꯕ ꯑꯩ ꯑꯗꯨꯝ ꯌꯦꯡꯉ ꯌꯦꯡꯕ ꯍꯥꯏꯗꯤ ꯕ꯭ꯂꯥꯏꯟ
ꯀꯩꯅꯣ ꯍꯥꯏꯁꯤꯗꯤ ꯁ꯭ꯄꯣꯔꯠꯁ ꯀꯝꯇ ꯌꯦꯡ ꯍꯩꯇ꯭ꯔꯕꯣ ꯑꯇꯣꯞꯄꯗ ꯌꯦꯡ ꯍꯩꯇ꯭ꯔꯕꯣ ꯍꯥꯏꯁꯦ
ꯑꯩ ꯏꯁꯄꯣꯔꯠ ꯌꯦꯡꯗꯦ ꯑꯩꯗꯤ ꯀ꯭ꯔꯥꯏꯝ ꯊ꯭ꯔꯤꯜꯂꯔ ꯃꯨꯚꯤ ꯇꯧ ꯂꯩꯔꯦ ꯕꯨꯠꯀꯤ ꯁꯤꯃꯥꯒꯨꯝꯕ
ꯑꯣ ꯀ꯭ꯔꯥꯏꯝꯗꯨꯕꯨꯗꯤ ꯃꯥꯟꯅꯩꯌꯦꯦ ꯑꯗꯨꯗꯤ ꯑꯩꯁꯨ ꯌꯥꯝ ꯌꯦꯡꯉꯦ ꯑꯗꯨꯗꯤ
ꯍꯥꯏꯗꯤ ꯏꯁꯥꯗ ꯈꯔ ꯄꯥꯈꯠꯄꯁꯤꯅ ꯅꯨꯡꯉꯥꯏꯕ ꯑꯃ ꯐꯥꯎꯔꯤ
ꯑꯣ ꯕꯨꯠꯇꯤ ꯌꯦꯡꯕ ꯌꯥꯗꯦ ꯑꯩꯗꯤ ꯑ ꯑꯩꯈꯣꯏꯒꯤ ꯏꯪꯂꯤꯁꯀꯨꯝꯕꯗꯤ ꯌꯦꯡꯉꯦꯕꯀꯣ ꯑꯗꯣ ꯃꯅꯤꯄꯨꯔꯤꯒꯨꯝꯕꯗꯤ ꯌꯦꯡꯕ ꯌꯥꯗꯦ
ꯑꯣ ꯃꯅꯤꯄꯨꯔꯤꯁꯤ ꯃꯥꯗꯤ ꯁꯨꯡ ꯌꯦꯡ ꯌꯦꯡꯅꯤꯡꯗꯦꯗ ꯑꯩꯗꯤ ꯑ ꯅꯨꯡꯁꯤ ꯅꯨꯡꯉꯣꯟꯒꯤ ꯐꯦꯃꯤꯂꯤꯒꯤ ꯑꯗꯨꯒꯤ ꯑꯗꯥꯒꯤ ꯇꯧꯔ ꯂꯩꯕꯅꯤꯅ
ꯌꯥꯝꯅ ꯀꯃꯥꯏ ꯍꯥꯏꯅꯤ ꯋꯥꯔꯤꯁꯦ ꯍꯧꯔꯛꯄꯗ
ꯕꯣ ꯄꯤꯗꯤꯛꯇꯦꯕ
ꯍꯣꯏ ꯁꯥꯛ ꯂꯥꯎꯅ ꯈꯪꯕ ꯉꯝꯕꯗꯣ ꯑꯣꯏ ꯍꯥꯏꯕ ꯑꯗꯨꯒ ꯑꯥꯏꯗꯤꯌꯥ ꯂꯩꯕꯗꯣ ꯍꯧꯖꯤꯛ ꯍꯥꯏꯗꯤ ꯃꯣꯏꯅ ꯑꯗꯨ ꯐꯤꯂꯝꯗꯨ ꯄꯨꯊꯣꯛꯑꯕꯅꯤꯅ ꯍꯧꯖꯤꯛꯀꯥꯟ ꯑꯉꯥꯡꯁꯤ ꯌꯦꯡꯉꯕꯅꯤꯅ ꯑꯉꯥꯡ ꯀ꯭ꯂꯥꯁ ꯁꯤꯛꯁ ꯁꯕꯦꯟ ꯑꯩꯠ ꯑꯩꯈꯣꯏ ꯇꯝꯕ ꯍꯧꯔꯛꯑꯕꯅꯤ ꯃꯤꯠ ꯇꯕꯨꯛ ꯃꯤ ꯃꯥꯡꯗꯕ ꯎ ꯍꯧꯔꯛꯑꯕꯅꯦꯕ
ꯍꯣꯏ ꯈꯤꯇꯪ ꯗꯤꯐ꯭ꯔꯦꯟ ꯑꯣꯏꯕ ꯄꯣꯠ ꯄꯨꯊꯣꯛꯑꯗꯤ ꯐꯩꯗꯅꯀꯣ ꯈꯦꯠꯅꯕ ꯄꯣꯠꯄꯨ ꯑꯣꯏꯔꯗꯤ
ꯑꯗꯨꯣ ꯁꯤꯃꯥꯗꯨꯁꯨ ꯋꯥꯔꯤꯗꯨꯁꯨ ꯃꯤꯉꯣꯟꯗꯒꯤꯩ ꯂꯧꯊꯣꯛꯑꯦ ꯍꯥꯏꯇꯥꯔꯁꯨ ꯃꯤꯒꯤꯗꯤ ꯆꯥꯎꯈꯠꯅꯕ ꯗꯤꯕꯂꯞꯃꯦꯟ ꯂꯩꯕ ꯀꯃꯥꯏ ꯀꯃꯥꯏ ꯇꯧꯔꯤ ꯎꯠꯊꯣꯛꯑꯦ ꯑꯩꯈꯣꯏꯒꯤꯗꯤ ꯎꯠꯇꯦꯕ ꯎꯠꯄ ꯉꯝꯗꯕꯩ ꯇꯥꯏꯞ ꯇꯧꯋꯦꯕ ꯑꯩꯈꯣꯏꯒꯤ ꯃꯅꯤꯄꯨꯔꯒꯤꯕꯨ ꯀꯩꯅꯣ ꯇꯧꯔꯅꯤ ꯁꯤꯂꯣꯡ ꯅꯠꯇ꯭ꯔꯒꯅ ꯒꯋꯥꯐꯧꯗꯪ ꯕꯤꯆ ꯒꯋꯥꯒꯤ ꯕꯤꯠꯆꯇ ꯏꯁꯩ ꯈꯔ ꯅꯃꯣꯔ ꯌꯥꯔꯦ
ꯂꯣꯏꯔꯦ ꯌꯥꯔꯦ ꯆꯠꯂꯦ ꯀꯥꯟꯅꯗꯦꯗ ꯃꯅꯤꯄꯨꯔꯗꯗꯤ ꯁꯦꯂꯦꯕ꯭ꯔꯤꯇꯤ ꯑꯣꯏꯕꯒꯁꯦ ꯀꯥꯟꯅꯗꯦꯗ ꯃꯥꯔꯀꯦꯠꯁꯦ ꯌꯥꯝ ꯄꯤꯛꯄꯅꯤꯅꯀꯣ ꯑꯗꯨꯝ ꯀꯩꯁꯨ ꯀꯩꯝ ꯑꯗꯨ ꯆꯥꯎꯈꯠꯅꯕꯖꯨ ꯍꯣꯠꯅꯗꯦꯗꯅ ꯁ꯭ꯋꯥꯏꯗ ꯑꯗꯨꯝ ꯇꯥꯁꯜꯂꯒ ꯑꯗꯨꯝ ꯂꯩꯕꯅꯤꯅ
ꯑꯩꯗꯤ ꯃꯅꯤꯄꯨꯔꯤ ꯐꯤꯂꯝꯕꯨꯗꯤ ꯂꯤꯂꯥꯅ ꯍꯦꯟꯅ ꯌꯦꯡꯅꯤꯡꯏꯤ
ꯍꯣ ꯍꯣꯏ
ꯂꯤꯂꯥꯅ ꯍꯦꯟꯅ ꯄꯥꯝꯃꯦ ꯑꯗꯨ ꯃꯤꯅ ꯃꯣꯏꯅꯗꯤ ꯂꯤꯂꯥ ꯂꯤꯂꯥꯒꯤ ꯑꯥꯔꯇꯤꯁꯁꯤꯡꯅ ꯃꯣꯏ ꯃꯅꯤꯄꯨꯔꯤ ꯐꯤꯂꯝꯗ ꯀꯨꯝꯁꯤꯜꯂꯛꯑꯒ ꯃꯅꯤꯄꯨꯔꯤ ꯐꯤꯂꯝꯁꯦ ꯃꯥꯡꯉꯦ ꯀꯥꯏꯅ ꯑꯗꯨ ꯌꯦꯠꯅꯕ ꯃꯇꯝꯗ ꯃꯣꯏ ꯁꯣꯛꯀꯅꯤ ꯍꯥꯏꯕ ꯋꯥꯔꯤ ꯈꯨꯗꯤꯡꯃꯛ ꯃꯣꯏꯅ ꯂꯧꯊꯣꯛꯏ ꯃꯌꯥꯝꯗꯨ ꯂꯤꯂꯥ ꯑꯅꯝꯕꯅꯪ ꯂꯤꯂꯥ ꯉꯥꯛꯇꯅꯦ
ꯅꯦ ꯌꯥꯝ ꯁꯦꯝꯅꯤꯡꯕ ꯑꯃꯗꯤ ꯂꯩꯕ ꯀꯩꯒꯨꯝꯕ ꯑꯩꯅꯒ ꯄꯩꯁꯥꯒ ꯄꯥꯏꯔꯝꯃꯒꯗꯤ ꯁꯦꯝꯃꯦꯕ ꯑꯩꯈꯣꯏ ꯃꯄꯥꯟ ꯂꯝꯗꯗꯤ ꯑꯦꯛꯖꯥꯝꯄꯜ ꯑꯣꯏꯅ ꯐꯤꯂꯝꯒꯤ ꯏꯟꯗꯁꯇ꯭ꯔꯤ ꯑꯃ ꯍꯥꯏꯗꯤ ꯃꯣꯏ ꯇꯣꯉꯥꯟꯅ ꯐꯖꯅꯩ ꯑꯦꯖꯦꯟꯁꯤ ꯑꯃ ꯍꯥꯡꯉꯒ ꯑꯗꯨꯗꯩꯗꯨꯗ ꯃꯥꯒꯤ ꯁꯦꯂꯦꯕ꯭ꯔꯤꯇꯤ ꯇꯤ ꯃꯌꯥꯝꯗꯣ ꯂꯩꯍꯜꯂꯒ ꯑꯦꯛꯇꯔ ꯑꯦꯛꯇ꯭ꯔꯦꯁꯇꯨ ꯐꯖꯅ ꯀꯩꯅꯣ ꯇꯧꯕ ꯃꯦꯅꯦꯖ ꯇꯧꯔꯒ ꯆꯠꯂꯤꯗꯅ ꯑꯈꯣꯏ ꯁ꯭ꯋꯥꯏꯗ ꯇꯧꯔꯤꯁꯤꯅ ꯃꯁꯥ ꯃꯁꯥꯒꯤ ꯄꯔꯁꯅꯦꯜ ꯂꯣꯏꯅ ꯇꯧꯔꯒ ꯑꯗꯨꯒꯨꯝꯕ ꯑꯝꯇ ꯂꯩꯇꯦꯕ ꯑꯗꯨꯃꯥꯏꯅ ꯂꯩꯇ꯭ꯔꯕꯅꯤꯅ ꯃꯥꯔꯀꯦꯠꯇꯣ ꯍꯦꯟꯅ ꯍꯦꯟꯅ ꯃꯌꯥꯝꯗꯣ ꯆꯥꯎꯈꯠꯄ ꯈꯣꯠꯀꯠꯄ ꯇꯧꯒꯗꯕ ꯑꯗꯨꯒꯤ ꯄ꯭ꯂꯥꯟꯁꯨ ꯑꯝꯇ ꯂꯩꯇꯦꯗꯅ ꯑꯗꯨꯅ ꯌꯥꯝ ꯈꯦꯠꯅꯩꯕ ꯃꯄꯥꯟꯒ ꯌꯦꯡꯉꯨꯔꯀꯥꯟꯗ ꯑꯗꯨꯅ ꯁ꯭ꯋꯥꯏꯒꯤ ꯁꯤꯃꯥꯁꯦ ꯁꯨꯡꯛꯌꯦꯡ ꯌꯦꯡꯅꯤꯡꯕꯗ ꯑꯣꯏꯗ꯭ꯔꯦ ꯃꯤꯅꯗꯤ ꯃꯅꯤꯄꯨꯔꯤ ꯃꯆꯥ ꯑꯣꯏꯔꯒ ꯏꯇꯩ ꯃꯆꯥ ꯑꯣꯏꯔꯒ ꯑꯗꯨꯃꯥꯏꯅ ꯍꯥꯏꯕ ꯀꯥꯏꯗꯗꯤ ꯍꯥꯏꯔꯛꯄ ꯌꯥꯏꯑꯕꯀꯣ
ꯑꯗꯨ ꯑꯣꯏꯇꯥꯔꯁꯨ ꯑꯩ ꯑꯣꯄꯤꯅꯤꯌꯟꯅꯦ
ꯑꯩꯈꯣꯏꯅꯤ ꯑꯗꯨ ꯀꯩꯁꯨ ꯀꯥꯏꯗꯦ ꯂꯩꯃꯤꯡꯅꯗꯤ ꯌꯥꯝ ꯆꯥꯎꯈꯠꯇꯔꯤꯦ ꯀꯥꯏꯅ ꯈꯟꯕꯅꯦꯕ ꯑꯗꯣ ꯊꯃꯣꯏ ꯁꯦꯡꯅ ꯍꯥꯏ ꯇꯥꯔꯗꯤ
ꯁꯥꯏꯔꯣ ꯌꯥꯝ ꯀꯩꯅꯣ ꯇꯧꯕ ꯁꯥꯏꯔꯣ ꯄꯛꯇꯦꯒ ꯍꯥꯏꯔꯛꯄꯁꯨ ꯌꯥꯎꯏ
ꯍꯣꯏ ꯑꯗꯨ ꯁꯦꯡꯅ ꯍꯥꯏꯔꯒꯗꯤ ꯀꯣꯛꯁꯤꯀꯣ
ꯎꯝ
ꯁꯨꯝ ꯑꯗꯨꯝ ꯑꯩꯈꯣꯏ ꯀꯩꯅꯣ ꯇꯧꯕꯅꯦ ꯑꯩꯈꯣꯏꯅ ꯀꯩꯒꯨꯝꯕ ꯃꯄꯥꯟ ꯂꯝꯒꯤ ꯀꯩ ꯀ ꯌꯥꯝ ꯌꯦꯡꯉꯝꯗꯕ ꯑꯣꯏꯔꯒꯗꯤ ꯏꯪꯂꯤꯁ ꯀꯩꯀꯥꯒ ꯈꯪꯗꯕꯤ ꯁꯨꯝ꯭ꯏꯗ ꯐꯆꯜꯂꯒ ꯂꯩꯔꯝꯕ ꯑꯣꯏꯇꯥꯔꯒꯗꯤꯣꯈꯣꯏꯁꯨ꯭ꯏꯗ ꯁꯨꯃꯥꯏꯅ ꯆꯠꯅꯔꯤꯁꯦ ꯑꯗꯨꯝ ꯌꯥꯎꯔꯝꯗꯣꯏꯅꯦꯕ ꯑꯗꯨꯁꯨ ꯍꯧꯖꯤꯛ ꯃꯇꯝꯁ ꯌꯥꯝ ꯆꯥꯎꯈꯠꯂꯦ ꯐꯣꯟꯒꯤ ꯃꯇꯝꯅꯤꯅ ꯍꯣꯏ ꯑꯥꯗ ꯀꯩꯗꯧꯕ ꯈꯣꯠꯄ ꯂꯣꯏ ꯎꯔꯤꯕꯅꯤꯅ ꯃꯤꯅ ꯇꯧꯔꯛꯄꯗꯨꯒ ꯑꯩꯈꯣꯏ ꯁꯤꯗ ꯇꯧꯔꯤꯁꯤꯒ ꯀꯌꯥꯝ ꯈꯦꯠꯅꯒꯦꯗꯣ
ꯑꯗꯣ ꯑꯩꯈꯣꯏꯒꯤ ꯃꯅꯤꯄꯨꯔꯗꯨꯁꯨ ꯑꯐꯕꯗꯤ ꯂꯧꯁꯟꯗꯕꯅꯦ ꯐꯠꯇꯕꯗꯤ ꯌꯥꯝ ꯊꯨꯅ ꯂꯧꯁꯟꯕꯅꯦ
ꯂꯧꯧꯁꯤꯜꯂꯦ ꯐꯠꯇꯕ ꯑꯗꯒꯤ ꯊꯕꯛ ꯑꯃ ꯇꯧꯔꯀꯥꯟꯗ ꯃꯣꯞ ꯖꯁꯇꯤꯁ ꯍꯦꯛꯇ ꯇꯧꯕ ꯁꯤꯒꯨꯝ ꯑꯗꯨꯒꯨꯝꯕꯗꯤ ꯑꯗꯨꯒꯨꯝꯕ ꯉꯇ ꯇꯧꯔꯒ ꯑꯗꯨꯝ ꯂꯩ
ꯌꯥꯝꯅ ꯔꯤꯖꯅꯦꯕꯜ ꯑꯣꯏꯗꯕ ꯊꯕꯛ ꯌꯥꯝ ꯇꯧꯕꯅꯦꯕ
ꯇꯧꯋꯦ ꯇꯧꯋꯦ
ꯑꯗ ꯃꯤꯒꯤꯅ ꯁꯣꯏꯕꯨꯝꯅꯦ ꯑꯗꯒꯤ ꯀꯥꯡꯈꯧꯅꯦ ꯀꯩ ꯀꯩꯅꯣ ꯈꯔ ꯆꯥꯡꯅꯗ
ꯍꯔꯦ ꯑꯗꯨꯗꯤ
ꯆꯥꯕ ꯍꯩ ꯀꯌꯥ ꯍꯩꯅ ꯍꯩ ꯍꯠꯇꯕꯒꯤ ꯍꯥꯏꯒꯦꯗꯣꯏꯔꯥ ꯈꯪꯗꯦ ꯑꯗꯣ ꯆꯥ
ꯀꯩꯅꯣ ꯁꯣꯏꯕꯨꯝ ꯁꯣꯏꯕꯨꯝꯃꯨꯛ ꯍꯥꯎꯕ ꯏꯟꯖꯥꯡ ꯂꯩꯇꯦ ꯍꯩꯇ꯭ꯔꯤꯔꯣ ꯅꯪ ꯆꯥꯕ ꯑꯗꯨꯗꯣ
ꯃꯍꯤꯒꯨꯝꯕꯗꯤ ꯆꯥꯕ ꯃꯥꯒꯤ ꯈꯔ ꯆꯥꯎꯔꯛꯑꯒꯗꯤ ꯆꯥꯕ ꯍꯩꯇꯕꯗꯣ ꯐꯨꯟꯗꯨ ꯑꯃ ꯄꯥꯈꯠꯄ ꯇꯧꯋꯦꯕ
ꯁꯣꯏꯕꯨꯝ ꯏꯔꯣꯟꯕꯅꯦ ꯍꯥꯏꯈ꯭ꯔꯗꯤ ꯑꯇꯩ ꯌꯥꯎꯗꯁꯨ ꯑꯗꯨꯝ ꯌꯥꯔꯦ ꯑꯗꯣ ꯁꯣꯏꯕꯨꯝ ꯊꯣꯡꯕꯗꯤ ꯀꯌꯥ ꯄꯥꯝꯗꯦꯕꯀꯣ ꯏꯔꯣꯝꯕ ꯑꯗꯒꯤ ꯁꯣꯏꯕꯨꯝ ꯀꯥꯡꯍꯧ ꯀꯥꯡꯍꯧ ꯆꯥꯔꯕ
ꯑꯗꯣ ꯀꯥꯡꯍꯧꯗꯤ ꯆꯥꯗꯣ ꯁꯣꯏꯕꯨꯝ ꯏꯔꯣꯝꯕ ꯑꯗꯣ ꯉꯥꯔꯤ ꯌꯥꯎꯗꯕꯤ ꯏꯔꯣꯜꯂꯗꯤ ꯍꯥꯎꯔꯨꯏꯌꯦ ꯑꯗꯣ
ꯍꯥꯎꯇꯦ ꯀꯃꯥꯏꯅ ꯍꯥꯎꯗꯣꯏꯅꯣ ꯅꯣꯏ ꯉꯥꯔꯤ ꯆꯥꯗꯕ꯭ꯔꯣ
ꯆꯥꯕꯨꯗꯤ ꯆꯥꯌꯦꯕ ꯍꯥꯏꯗꯤ ꯑ ꯁꯣꯏꯕꯨꯝꯗꯒꯤ ꯆꯦꯆꯦ ꯍꯧꯖꯤꯛ ꯍꯥꯏꯕ ꯁꯣꯏꯕꯨꯝꯗꯒꯤ ꯍꯦꯟꯅ ꯍꯥꯎꯕ ꯂꯩꯇꯦ ꯍꯥꯏꯗꯣ ꯁꯤꯕꯨ ꯃꯤꯔꯣ ꯃꯌꯥꯝ ꯊꯝꯃꯦ ꯍꯥꯏꯕꯁꯤꯗ ꯉꯥꯔꯤ ꯌꯥꯎꯗ꯭ꯔꯒꯗꯤ ꯁꯤꯅꯦ ꯑꯩꯅ ꯍꯥꯏꯅꯤꯡꯢꯁꯦ
ꯆꯥꯅꯤꯅ ꯉꯥꯔꯤꯗꯣ ꯉꯥꯔꯤ ꯌꯥꯎꯗꯔꯗꯤ ꯌꯥꯗꯦꯗꯣ ꯑꯗꯣ ꯃꯤ ꯃꯦꯔꯥ ꯃꯦꯁ ꯉꯥꯛꯇ ꯆꯥꯕ ꯏꯃꯨꯡ ꯂꯩꯌꯦꯕ ꯑꯗꯣ ꯃꯣꯏꯁꯦ ꯁꯣꯏꯕꯝ ꯃꯤꯔꯣꯝꯕꯁꯦ ꯑꯗꯨꯝ ꯆꯥꯏꯑꯦꯌꯦꯕ ꯀꯩꯅꯣ ꯇꯧꯔꯒ ꯀꯥꯡꯃꯦꯠ ꯇꯧꯔꯒ
ꯑꯣ ꯌꯥꯏꯌꯦ ꯆꯥꯏꯌꯦ ꯑꯗꯨꯁꯨ ꯍꯥꯎꯋꯦ ꯑꯗꯨꯝ
ꯅ ꯍꯥꯎꯗꯤ ꯍꯥꯎꯕꯅꯦ ꯑꯗ ꯄꯨꯛꯇꯤ ꯅꯨꯡꯉꯥꯏꯇꯕ
ꯎꯝ
ꯀꯩꯅꯣ ꯇꯧꯔꯒ ꯑꯩꯈꯣꯏ ꯀꯥꯡꯁꯨꯁꯦ ꯐꯖꯅ ꯍꯧꯖꯤꯛꯁꯦ ꯎꯁꯣꯏ ꯎꯁꯣꯏ ꯃꯇꯝꯅꯤꯗꯅꯀꯣ ꯑꯗꯨꯅ ꯎꯁꯣꯏ ꯀꯥꯡꯁꯨꯒꯨꯝꯕꯁꯦ ꯑꯩꯈꯣꯏꯗꯤ ꯉꯥꯔꯤꯒꯨꯝꯕ ꯀꯩꯒꯨꯝꯕ ꯐꯖꯅ ꯇꯧꯔ ꯆꯥꯏꯗꯅ ꯑꯩꯈꯣꯏꯒꯤ ꯁꯦꯅꯤꯌꯔꯁꯤꯡꯗ ꯑꯃ ꯌꯥꯎꯋꯦ ꯃꯣꯏꯒꯤꯗꯤ ꯄꯨꯔꯥ ꯃꯦꯔꯥꯃꯦꯁ ꯐꯨꯜ ꯃꯦꯔꯥꯃꯦꯁꯅꯦꯕ ꯃꯣꯏꯅ ꯀꯔꯤꯝꯇ ꯉꯥ ꯃꯆꯦꯠ ꯑꯃꯐꯛ ꯆꯥꯗꯕ ꯏꯃꯨꯡꯅꯦꯕ ꯑꯗꯨꯗ ꯃꯣꯏꯒꯤꯗꯤ ꯀꯥꯡꯍꯧꯋꯣꯏ ꯀꯩꯑꯣꯏ ꯇꯧꯋꯦꯕ ꯃꯣꯏꯅ ꯁꯨꯕ ꯀꯥꯡꯁꯨꯁꯦ ꯑꯗꯣ ꯍꯥꯎꯗꯤ ꯍꯥꯎꯕꯅꯦ ꯑꯝꯇꯪ ꯆꯥꯔꯤꯌꯦ ꯑꯃꯨꯛ ꯀꯥꯡꯃꯦꯠꯀꯤ ꯇꯥꯏꯞꯇ ꯇꯧꯔꯒ ꯁꯨꯕ ꯀꯥꯡꯁꯨ ꯎꯁꯣꯏ ꯀꯥꯡꯁꯨ
ꯑꯣ ꯑꯩ ꯆꯥꯗ꯭ꯔꯤ ꯑꯣ ꯑꯩꯈꯣꯏ ꯆꯥꯗꯤ ꯆꯥꯔꯝꯒꯅꯤ ꯑꯩꯈꯣꯏꯅ ꯈꯪꯗꯕꯤꯗ ꯑꯗꯨꯝ ꯍꯥꯏꯗꯤ ꯑ ꯀ ꯃꯤꯒꯤꯗꯤ ꯅꯠꯇꯕꯤꯗ ꯑꯩꯒꯤ ꯑꯣꯏꯅ ꯍꯤꯟꯖꯥꯡꯁꯦ ꯆꯥꯕ ꯌꯥꯏꯒ ꯌꯥꯗꯦ ꯑꯦꯂꯔꯖꯤ ꯌꯥꯝ ꯇꯧꯒꯟꯕꯒꯤꯀꯣ ꯌꯥꯏ ꯀꯥꯟꯗ ꯑꯗꯨ ꯈꯪꯍꯧꯗꯕꯤꯗ ꯑꯗꯨꯝ ꯃꯤꯛꯁ ꯇꯧ ꯁꯟꯕꯁꯨ ꯌꯥꯎꯗꯣꯏꯅꯦꯕ ꯑꯗꯨꯅ ꯆꯥꯕ ꯃꯇꯝꯗ ꯈꯤꯇꯪ ꯈꯪꯉꯒ
ꯌꯥꯝ ꯐꯔꯛ ꯇꯥꯕꯁꯤꯁꯨ ꯅꯨꯡꯉꯥꯏꯇꯦꯅꯦ ꯆꯥꯅꯤꯡ ꯊꯛꯅꯤꯡꯕꯗꯀꯣ ꯐꯥꯕ ꯑꯣꯏꯌꯦꯕ
ꯃꯥꯅꯦ ꯐꯨꯗ ꯄꯣꯏꯖꯅꯤꯡꯁꯦ ꯌꯥꯝ ꯇꯣꯏꯅ ꯊꯣꯛꯀꯜꯂꯦꯕ
ꯑꯁ ꯑꯣꯟꯊꯣꯛꯄꯅꯦꯍꯦ ꯑꯗꯨꯅ ꯍꯛꯆꯥꯡ ꯁꯦꯡꯉꯝꯃꯔꯣꯏ ꯅꯪ ꯅꯁꯥꯗꯣ ꯐꯔꯝꯃꯔꯣꯏ ꯆꯦꯛꯑꯞꯀꯨꯝꯕ ꯐꯖ ꯐꯖꯅ ꯇꯧꯊꯣꯛꯑꯣ ꯑꯩꯁꯦ ꯆꯥꯕ ꯌꯥꯗꯕꯁꯦ ꯑꯁꯤꯟꯕ ꯍꯥꯏꯕ ꯄꯣꯠꯁꯤꯃ ꯆꯥꯕ ꯌꯥꯗ꯭ꯔꯦ ꯃꯣꯔꯣꯛ ꯑꯁꯥꯕ ꯍꯥꯏꯕꯁꯤꯃ ꯆꯥꯕ ꯌꯥꯗ꯭ꯔꯦ ꯑꯗꯨ ꯑꯣꯏ ꯇꯥꯔꯒꯁꯨ ꯆ ꯅꯤꯡꯕꯅ ꯍꯦꯃꯟꯕꯒꯤ ꯑꯗꯨꯝ ꯆꯥꯔꯤꯅꯦ ꯑꯩꯁꯦ ꯑꯩꯁꯨ ꯂꯥꯏꯅꯥ ꯂꯩꯌꯦꯕꯀꯣ ꯂꯥꯏꯅꯥ ꯆꯦꯟꯕꯤ ꯉꯥꯛꯇꯅꯤ ꯀꯔꯤꯝ ꯈꯜꯂꯨꯅꯣ ꯍꯧꯖꯤꯛ ꯃꯇꯝꯁꯦ
ꯑ
ꯑꯗꯣ ꯑꯁꯤꯟꯕ ꯃꯣꯔꯣꯛ ꯑꯁꯥꯕ ꯑꯝꯇ ꯆꯥ ꯌꯥꯗꯦ ꯂꯣꯏ ꯆꯥꯥꯁꯜꯂꯦ ꯑꯗꯨꯝ
ꯑꯗꯣ ꯑꯩꯁꯦ ꯑꯩꯒꯤ ꯂꯩꯈꯤꯕ ꯐꯦꯇꯤ ꯂꯤꯕꯔ ꯈꯛꯇꯅꯤ ꯑꯇꯩꯗꯤ ꯊꯣꯏꯅ ꯂꯩꯇꯦ ꯀꯩꯝ ꯂꯩꯇꯦꯕ
ꯑꯥ
ꯑꯣ ꯂꯩꯕꯕꯨ ꯃꯤꯠꯇꯤ ꯌꯥꯝ ꯁꯣꯛꯏ ꯃꯤꯠꯇꯤ ꯇꯥꯛ ꯀꯠꯇꯅ ꯁꯣꯛꯑꯦ
ꯎꯝ ꯀꯌꯥꯝ ꯁꯣꯛꯑꯦ ꯃꯤ ꯁꯣꯛꯄꯁꯨ ꯃꯥꯟꯅꯔꯝꯗꯣꯔꯤꯕ ꯖꯥꯠꯂ ꯑꯩꯈꯣꯏꯅꯤꯁꯦ
ꯇꯨ ꯍꯦꯂꯦꯗꯤ
ꯇꯨ ꯃꯥꯏꯅꯁ ꯇꯕ
ꯑꯥ
ꯑꯩꯒꯤꯅ ꯅꯥꯀꯟ ꯅꯥꯝꯃꯗꯤ ꯁꯣꯛꯇꯕ ꯃꯤꯠꯁꯦ ꯑꯅꯤꯁꯦ ꯑꯣꯏꯗꯤ ꯁꯣꯛꯇꯦꯕꯀꯣ ꯔꯥꯏꯠ ꯁꯥꯏꯠꯁꯦ ꯃꯥꯏꯅꯁ ꯅꯥꯏꯟ ꯑꯣꯏꯕ
ꯑꯦ
ꯑꯩꯒꯤ ꯈꯨꯠꯁꯣꯛꯇꯨꯅ ꯑꯗꯨꯃꯥꯏꯅ ꯁꯣꯛꯄ ꯄꯨꯜꯂꯞ ꯁꯣꯛꯄ ꯅꯠꯇꯕ ꯂꯦꯟꯁ ꯀꯟꯇꯦꯛ ꯂꯦꯟꯁ ꯍꯥꯞꯄꯤꯕ ꯑꯗ ꯑꯩꯁꯦ ꯃꯤꯠꯇ ꯌꯦꯡꯕꯗ ꯄꯩꯁꯥ ꯊꯥ ꯇꯥꯕ ꯌꯥꯕꯁꯨ ꯊꯥꯗꯔꯦ ꯑꯗꯨꯒ ꯐꯠꯇ꯭ꯔꯦ ꯑꯗꯨꯒ ꯏꯃꯥ ꯋꯥꯡꯈꯩ ꯍꯣꯁꯄꯤꯇꯥꯜꯗꯣ ꯋꯥꯡꯈꯩꯒꯤ ꯑꯥꯏ ꯍꯣꯁꯄꯤꯇꯥꯜꯗꯣ ꯈꯪꯕ꯭ꯔꯥ ꯑꯗꯨꯗꯁꯨ ꯌꯦꯡꯂꯡꯨꯔꯦ ꯂꯨꯄꯥ ꯂꯤꯁꯤꯡ ꯇꯔꯦꯠ ꯅꯤ ꯂꯄꯥꯃꯨꯛ ꯆꯪꯉꯦ ꯑꯗꯨꯒ ꯃꯣꯏꯅ ꯍꯣꯏ ꯍꯣꯏ ꯂꯦꯟꯁ ꯄꯤꯔꯛ ꯍꯥꯞꯄꯁꯦ ꯈꯤꯇꯪ ꯗꯤꯐꯦꯛꯇꯤꯞ ꯑꯣꯏꯌꯦꯕꯀꯣ ꯑꯩꯅ ꯍꯥꯞꯄꯗ ꯈꯤꯇꯪ ꯄꯂꯤ ꯄꯂꯤ ꯇꯧꯕ ꯃꯣꯏꯅ ꯂꯦꯟꯁ ꯑꯍꯝꯕ ꯍꯥꯞꯄꯩꯅꯦ ꯀꯩꯁꯨ ꯇꯧꯔꯣꯏꯅ ꯍꯥꯏ ꯑꯍꯥꯟꯕ ꯅꯠꯇꯦ ꯍꯥꯟꯅꯁꯨ ꯂꯦꯟꯁ ꯍꯥꯞꯄꯦ ꯁꯨꯃꯥꯏꯅ ꯇꯧꯗꯦ ꯑꯃ ꯁꯤꯟꯕꯤꯌꯣꯅ ꯍꯥꯏꯕ ꯑꯁ ꯑꯗꯨꯗꯤ ꯅꯧꯅ ꯑꯃꯨꯛ ꯆꯦꯛꯑꯞ ꯍꯥꯏꯗꯤ ꯊꯥ ꯐꯥꯗ꯭ꯔꯤꯕꯀꯣ ꯑꯗꯩꯅ ꯅꯧꯅ ꯑꯃꯨꯛꯀ ꯆꯦꯛꯀꯑꯞ ꯇꯧꯗꯗꯤ ꯌꯥꯔꯣꯏ ꯍꯥꯏꯔꯛꯑꯦ ꯃꯣꯏꯅ ꯑꯗꯩ ꯑꯗꯨꯝ ꯃꯈꯥꯁꯦ
ꯎꯝ ꯁꯤꯗꯩ ꯌꯦꯡꯗꯣꯏ ꯁꯔꯨꯛꯅꯦ ꯨꯍꯥꯇꯤꯕꯨꯣꯛꯇꯪ ꯐꯜ ꯂꯥꯎꯗ ꯊꯣ
ꯅ ꯀꯩꯅꯣ ꯈꯪꯕ꯭ꯔꯥ ꯗꯣꯛꯇꯔ ꯔꯣꯃꯦꯟ ꯇꯥꯔꯕ ꯁꯤꯖꯒꯦ ꯃꯤꯠꯀꯤ ꯑꯣ ꯑꯗꯨꯒꯤꯗꯣ ꯌꯥꯝ ꯐ ꯐꯕꯅꯦꯕꯀꯣ ꯑꯗꯨꯗ ꯃꯥꯅ ꯍꯥꯏꯔꯛꯑꯦꯕ ꯑꯩꯒꯤ ꯅꯥꯔꯤꯕ ꯄꯣꯠꯁꯦ ꯍꯥꯏꯔꯛꯑꯦꯕ ꯑꯩ ꯆꯠꯂꯨꯔꯦꯕ ꯚꯕꯤꯖꯟ ꯄ꯭ꯂꯁꯇ ꯁꯤ ꯔꯤꯝꯁ ꯔꯣꯗꯠꯇ ꯂꯩꯕꯗꯣ ꯑꯗꯨꯗ ꯅꯪꯒꯤꯁꯦ ꯅꯪꯒꯤ ꯃꯤꯠꯁꯦ ꯑꯩꯒꯤ ꯂꯦꯟꯁꯁꯦ ꯐꯖꯅ ꯃꯤꯒꯤ ꯀꯔꯞ ꯑꯣꯏꯔꯒ ꯂꯩꯒꯗꯕ ꯄꯣꯠꯇꯣ ꯂꯩꯇꯕ ꯒꯨꯗ꯭ꯔꯨꯛ ꯒꯗ꯭ꯔꯨꯛ ꯇꯧꯕ ꯍꯥꯏꯇꯥꯔꯦ ꯂꯦꯟꯁ ꯑꯩꯒꯤ ꯃꯤꯠ ꯃꯤꯠ ꯃꯅꯨꯡꯒꯤ ꯄꯞ ꯀꯩꯅꯣꯗꯣ ꯍꯣꯏ ꯇꯨꯝꯊꯣꯛꯑꯒ ꯃꯇꯣꯟꯁꯤꯗ ꯇꯨꯝꯊꯣꯛꯑꯒ ꯑꯩꯈꯣꯏꯒꯤ ꯆꯨꯝꯅ ꯁꯣꯝ ꯅꯥꯀꯟꯗ ꯂꯥꯛꯏꯕ ꯄꯣꯠꯇꯣ ꯔꯤꯐ꯭ꯂꯦꯛ ꯇꯧꯒꯗꯕꯗꯣ ꯑꯃ ꯂꯣꯏ ꯆꯥꯏꯊꯣꯛꯄꯗꯣ ꯑꯗꯨꯒꯤ ꯑꯗꯨꯗꯨꯒꯤꯅꯦ ꯅꯪꯒꯤꯁꯦ ꯑꯗꯣ ꯃꯣꯏꯅ ꯂꯦꯟꯁ ꯑꯃ ꯍꯥꯏꯔꯛꯑꯦꯕꯀꯣ ꯁꯤꯒꯤ ꯄꯣꯠꯁꯦ ꯂꯨꯄꯥ ꯂꯤꯁꯤꯡ ꯀꯨꯟꯊ꯭ꯔꯥ ꯅꯤꯐꯨꯃꯨꯛ ꯆꯪꯅꯤ ꯍꯥꯏꯌꯦꯕ ꯑꯗꯨꯗ ꯑꯩꯁꯦ ꯄꯩꯁꯥꯗꯨꯁꯨ ꯌꯥꯝꯃꯛꯑꯦ ꯑꯗꯒꯤ ꯑꯩꯈꯣꯏ ꯕꯕꯥ ꯅꯥꯁꯜꯂꯛꯄ ꯑꯗꯨ ꯃꯇꯝꯁꯦ ꯑꯗ ꯕꯕꯥꯅ ꯁꯜꯂꯛꯄꯗꯨꯗ ꯑꯩꯁꯦ ꯐꯣꯀꯁ ꯑꯗꯣꯝꯗ ꯄꯤꯈꯔꯦꯕ ꯑꯗꯨꯗꯒꯤ ꯑꯗꯨꯝ ꯌꯦꯡꯈꯤꯗ꯭ꯔꯦ ꯃꯃꯥꯡ ꯆꯍꯤꯒꯤ ꯑꯥꯒꯁ ꯑꯗꯨꯋꯥꯏꯗꯅꯦꯕ ꯑꯗꯒꯤ ꯑꯗꯨꯝ ꯑꯩꯁꯦ ꯇꯣꯛꯑꯦ ꯑꯗ ꯀꯨꯏꯌꯦ ꯃꯤꯅ ꯀꯩꯅꯣ ꯅꯪꯅ ꯃꯤꯁꯨ ꯑꯩꯍꯔꯒ ꯏꯁꯄꯦꯛꯁꯨ ꯎꯠꯇꯦꯅ ꯍꯥꯏꯕ ꯑꯩꯅ ꯎ ꯑꯣꯏꯒꯤꯁꯦ ꯁꯣꯛꯇꯦꯕ ꯑꯣꯏꯒꯤꯁꯤꯅ ꯃꯥꯏꯅꯁ ꯋꯥꯟ ꯄꯣꯏꯟ ꯐꯥꯏꯚ ꯑꯗꯨꯃꯥꯏꯅ ꯂꯩꯔꯝꯒꯅꯤꯕ
ꯉꯁꯤꯅ ꯇꯥꯔꯤꯁꯤꯅ ꯑꯍꯥꯟꯕꯅꯦ
ꯑꯣ ꯑꯗꯣ ꯑꯣꯏꯅ ꯌꯦꯡꯉꯒꯅꯦ ꯑꯩꯅ ꯆꯠꯂꯤꯁꯦ ꯌꯦꯠꯇꯤ ꯎꯗꯕꯒ ꯄꯥꯡꯈꯛ ꯑꯣꯏꯔꯕꯅꯦ ꯍꯥꯏꯗꯤ ꯄꯣꯠ ꯎꯔꯁꯨ ꯃꯤ ꯃꯁꯛ ꯁ ꯈꯪ ꯈꯪꯕ ꯅꯠꯇ꯭ꯔꯦꯕ ꯋꯥꯎꯔꯤ ꯂꯣꯏ ꯋꯥꯎꯗꯣꯏꯅꯦ
ꯖꯥꯠ ꯇꯥꯑꯝꯃꯦ ꯑꯩꯒꯤ ꯃꯤꯀꯨꯠꯁꯨ ꯀꯦꯔꯥ ꯇꯣꯀꯣꯟꯅ ꯁꯥꯏꯌꯦ ꯅꯪꯁꯨ ꯊꯤꯔ ꯌꯦꯡꯉꯣ ꯀꯦꯔꯥ ꯇꯣꯀꯣꯟꯅꯁ ꯑꯩꯅ ꯃꯤꯡꯒꯗꯤ ꯐꯖꯩꯌꯦ ꯑꯩꯒꯤ ꯀꯩꯅꯣ ꯃꯤ ꯈꯨꯅꯥꯁꯦꯅ
ꯑꯩꯗꯤ ꯁꯤꯂꯤꯟꯗ꯭ꯔꯤꯀꯦꯜꯁꯨ ꯁꯣꯛꯑꯦ ꯑꯦꯁꯄꯥꯏꯌꯔ ꯁꯣꯛꯑꯦ ꯑꯗꯨꯒ ꯀꯩꯅꯣ ꯑꯦꯁꯇꯤꯛꯃꯥꯏꯖꯌꯝ ꯂꯩꯕꯗꯣ
ꯍꯣꯏ
ꯑꯗꯨꯁꯨ ꯂꯩꯕꯅꯦꯕꯀꯣ ꯑꯗꯣ ꯍꯟꯗꯛ ꯑꯃꯨꯛ ꯔꯤꯝꯁꯇ ꯑꯩꯈꯣꯏ ꯏꯃꯥꯟꯅꯕꯤꯒꯤ ꯃꯆꯦ ꯑꯃ ꯑꯦꯝ ꯑꯣ ꯑꯣꯏꯕ ꯑꯃ ꯂꯩꯌꯦꯕ
ꯑꯥ
ꯃꯥꯗꯣ ꯇꯥꯕꯗꯣ ꯑꯝꯇ ꯌꯦꯡꯊꯣꯛꯈꯤꯗꯣꯏꯅꯦ ꯑꯩꯈꯣꯏꯒꯤ ꯁꯨꯝ ꯌꯦꯡꯕ ꯃꯇꯝ ꯃꯈꯥꯒꯤ ꯂꯥꯏꯟꯁꯦ ꯑꯩꯅ ꯌꯦꯡꯉꯤꯕ ꯂꯥꯏꯟꯁꯤꯗꯤ ꯀ꯭ꯂꯤꯌꯥꯔ ꯑꯣꯏꯔꯒ ꯃꯈꯥꯒꯤ ꯂꯥꯏꯟꯁꯤ ꯎꯗꯨ ꯄꯨꯔꯥ ꯃꯝꯈ꯭ꯔꯕ ꯑꯗꯨ ꯀꯩꯒꯤꯅꯣ ꯀꯩꯅꯣꯝꯗꯤ ꯂꯩꯗꯤ ꯂꯩꯗꯣꯏꯅꯦꯕꯗꯣ ꯑꯗ ꯑꯗꯣ ꯌꯦꯡꯊꯣꯛꯅꯤꯡꯕ ꯍꯥꯏꯇꯥꯔꯗꯤ ꯄꯥꯏꯔꯤꯁꯦ ꯑꯩꯗꯤ ꯄꯨꯔꯥ ꯀꯩꯅꯣꯅꯦꯕ ꯃꯥꯔꯕꯗꯤ ꯆꯞ ꯃꯥꯟꯅꯅꯤ
ꯅꯥꯔꯛꯑꯀꯥꯟꯗ ꯄꯩꯁꯥ ꯆꯪꯕꯁꯦ ꯃꯤꯠꯁꯨ ꯆꯪꯉꯀꯣ ꯑꯗꯨꯒ ꯌꯥꯁꯨ ꯌꯥꯁꯦ ꯄꯩꯁꯥ ꯈꯨꯆꯪꯁꯦ ꯌꯥꯝ ꯆꯪꯉꯦ
ꯑꯣ ꯈꯪꯗꯣꯏꯅꯦ
ꯎꯝ ꯑꯩ ꯀꯩꯅꯣꯒꯤ ꯌꯥ ꯅꯥꯕ ꯀꯥꯟꯗ ꯑꯩꯁꯦ ꯁꯤꯖꯗ ꯁꯤꯁꯦ ꯑꯗꯨ ꯅꯠꯇꯦ ꯔꯤꯝꯁꯇ ꯍꯥꯟꯅ ꯑꯃ ꯁꯠꯈꯤꯕꯀꯣ ꯑꯗꯨ ꯁꯠꯄ ꯃꯇꯝꯁꯤꯗ ꯃꯈꯣꯏꯅ ꯅꯪꯒꯤ ꯌꯥꯁꯦ ꯑꯃꯨꯛ ꯍꯥꯏꯗꯤ ꯑꯅꯧꯕ ꯍꯥꯞꯄꯨ ꯈꯣꯠꯂꯨ ꯀꯩꯝꯇ ꯁꯖꯦꯁ ꯇꯧꯕꯤꯔꯛꯇ ꯀꯩꯗꯣ ꯑꯉꯥꯡ ꯑꯣꯏꯔꯤ ꯀꯣꯂꯦꯖ ꯀꯣꯂꯦꯖ ꯀꯥꯕ ꯍꯧꯗ ꯉꯥꯏꯔꯤꯅꯦ ꯑꯩꯗꯣ ꯑꯗꯨꯝ ꯑꯉꯥꯡ ꯑꯣꯏꯔꯤꯌꯦ ꯀꯣꯂꯦꯖ ꯀꯥꯕ ꯍꯧꯗ ꯉꯥꯏꯔꯤꯖꯥ ꯍꯥꯏꯁꯦ ꯑꯗꯨꯗꯩꯗꯨꯗ ꯆꯠꯂꯒ ꯀꯩꯝ ꯍꯥꯏꯔꯛꯈꯤꯗ꯭ꯔꯦ ꯑꯗꯨꯒ ꯀꯣꯟꯅ ꯁꯤꯖꯗ ꯑꯃꯨꯛꯀ ꯑꯩꯁꯦ ꯃꯈꯥꯒꯤ ꯌꯥꯗꯣ ꯑꯗꯨꯏ ꯅꯨꯄꯥꯗꯣ ꯇꯤꯟꯖꯥꯈꯤꯕꯒꯤ ꯃꯦꯜꯂꯦꯕ ꯑꯗꯨꯗꯁꯨ ꯍꯥꯞꯄꯣꯅ ꯍꯥꯏꯔꯛ ꯆꯠꯇ꯭ꯔꯦ ꯍꯧꯖꯤꯛꯁꯤꯅ ꯌꯥꯔꯗꯤ ꯁꯨꯝ ꯁꯥꯏꯠ ꯑꯗꯨꯒꯤ ꯁꯛꯈꯤꯕ ꯁꯥꯏꯠꯁꯦ ꯂꯟꯊꯣꯔꯛꯑꯦ ꯍꯥꯏꯕ ꯁꯨꯝ ꯊꯤꯖꯤꯜꯂꯛꯑꯦ ꯍꯥꯏꯕ ꯅꯣꯡꯃ ꯅꯣꯡꯃꯒꯤ ꯑꯗꯨꯒꯤ ꯄꯩꯁꯥꯗꯣ ꯑꯩꯅ ꯐꯥꯕꯒꯤ ꯍꯪꯉꯦ ꯕ꯭ꯔꯦꯁꯂꯦꯠꯁ ꯐꯥꯗꯣ ꯑꯃꯨꯛꯇꯪ ꯂꯨꯄꯥ ꯂꯤꯁꯤꯡ ꯌꯥꯡꯈꯩꯃꯨꯛꯇꯤ ꯑꯗꯨꯝ ꯆꯪꯉꯤꯗꯅ
ꯎꯝ
ꯑꯗꯨꯩꯅ ꯑꯩꯗꯤ ꯀꯩꯗꯧꯔꯦ ꯍꯥꯏꯕꯅꯣ ꯄꯩꯁꯥ ꯆꯪꯉꯝꯒꯤ ꯆꯪꯉꯝ ꯉꯥꯛꯇ ꯃꯤꯠ ꯐꯪꯉꯤ ꯌꯥꯒꯌꯥ ꯐꯪꯉꯤ ꯑꯩ ꯑꯝꯇ ꯁꯦꯝꯃꯣꯏꯕ ꯑ ꯑꯣꯏꯖꯔꯒꯦ ꯍꯥꯏꯅꯤ ꯑꯣꯏꯔꯒ ꯑꯝꯇ ꯁꯦꯝꯒꯦ ꯍꯥꯏ ꯐꯪꯉꯤ ꯅꯦꯝꯁꯤꯜꯂꯤꯦꯅ ꯀꯣꯏꯗꯧꯋꯦ ꯋꯥꯥꯡꯗꯦ ꯐꯥꯏꯚꯀꯩ ꯌꯧꯕ ꯅꯠꯇꯦ
ꯑ
ꯄꯤꯛ ꯆꯥꯅꯦ ꯑꯩꯈꯣꯏ ꯀ꯭ꯂꯥꯁꯔꯨꯝꯗꯩꯅ ꯑꯉꯥꯡ ꯑꯣꯏꯔꯤꯀꯥꯟꯗ ꯄꯤꯛꯇ꯭ꯔꯨ ꯉꯥꯛꯇꯅꯦ ꯊꯕꯛ ꯃꯐꯝꯗꯁꯨ ꯄꯤꯛꯇ꯭ꯔꯨꯅꯦ ꯀꯧꯔꯤꯁꯦ ꯁꯥꯔꯅ ꯄꯤꯛꯇ꯭ꯔꯨ ꯇꯧꯔꯛꯇꯣꯏꯅꯦ ꯃꯤꯔꯥꯟꯗꯥꯗ ꯍꯪꯉꯣꯕ ꯄꯤꯛꯇ꯭ꯔꯨ
ꯎꯝ
ꯑꯗꯨꯃꯥꯏꯅ ꯑꯗꯨꯝ ꯇꯧꯕ ꯂꯩꯔꯝꯅꯦ ꯎꯝ ꯑꯩꯅ ꯄꯤꯛꯑꯁꯨ ꯆꯝꯄ꯭ꯔꯥꯅꯦ ꯁꯥꯔ ꯄꯦꯛꯑꯁꯨ aꯍꯩꯀ꯭ꯔꯨꯅꯦꯅ ꯑꯗꯨꯝ ꯍꯥꯏꯔꯦ ꯆꯤꯟꯁꯤꯗꯤ ꯌꯥꯝꯃꯦ ꯊꯨꯕ ꯑ ꯄꯤꯛꯏꯁꯤꯒ ꯅꯪ ꯇꯧꯔꯤꯁꯤꯒꯅ
ꯀꯥꯏꯗꯅ ꯀꯩꯗꯧꯔꯒꯦꯅꯦ ꯃꯤ ꯄꯤꯛꯑꯁꯨ ꯐꯥꯎꯅꯩ ꯃꯌꯥꯝꯁꯤꯗꯤ
ꯑ ꯍꯧꯖꯤꯛ ꯑꯩꯅ ꯑꯁ ꯑꯩꯁꯦ ꯈꯤꯇꯪ ꯋꯥꯡꯉꯝꯃꯗꯤ ꯈꯪꯒꯗꯕꯅꯦ ꯅꯩꯒꯗꯕꯅꯦ ꯑꯗꯨꯅꯅꯦ ꯅꯪꯉꯣꯟ ꯂꯥꯏꯅ ꯋꯥꯡꯈꯜꯂꯝꯗ꯭ꯔꯤꯗꯣ
ꯍ
ꯈꯤꯇꯪ ꯃꯥꯡꯉꯕꯗꯤꯀꯣꯟ ꯑꯗꯨꯏ ꯃꯊꯛꯇ ꯑꯩꯈꯣꯏ ꯎꯝ ꯑꯩꯈꯣꯏ ꯃꯇꯝꯗꯗꯤ ꯍꯤꯗꯥꯛ ꯆꯥꯕ ꯈꯣꯠꯄꯒꯤ ꯀꯩꯅꯣꯗꯣ ꯀꯩꯝꯇ ꯑꯥꯏꯗꯤꯌꯥ ꯂꯩꯅꯗꯦꯗꯅ ꯍꯥꯏꯗꯤ ꯑꯩꯈꯣꯏꯗꯤ ꯅꯥꯏꯟꯇꯤꯟꯒꯤ ꯀꯩꯅꯣꯗ ꯄꯣꯛꯄ ꯃꯤꯅꯤꯗꯣ ꯅꯥꯏꯟꯇꯤ ꯁꯤꯛꯁ
ꯑꯣ
ꯑꯗꯨꯗꯨꯅ ꯑꯗꯨ ꯃꯇꯝꯗ ꯄꯣꯛꯄ ꯃꯤꯅꯤꯅ ꯍꯥꯏꯗꯤ ꯑꯩꯈꯣꯏ ꯑꯁꯨꯝ ꯑꯍꯜ ꯂꯃꯟꯁꯨ ꯑꯗꯨꯃꯥꯏꯅ ꯑꯗꯨ ꯆꯥꯕ ꯈꯣꯠꯄꯒꯤ ꯑꯥꯏꯗꯤꯌꯥꯗꯣ ꯂꯩꯇꯕꯅꯤꯅ ꯄꯤꯖꯔꯛꯇꯕꯗꯣ
ꯑꯗꯨꯗꯨꯒꯤ ꯅꯦꯝꯍꯧꯔꯦ ꯑꯩꯈꯣꯏ ꯁꯥꯒꯩꯗꯁꯨ ꯑꯩꯅ ꯈ꯭ꯋꯥꯏ ꯅꯦꯝꯃꯦ ꯅꯨꯄꯤ ꯑꯅꯝꯕꯅꯗꯤ ꯄꯤꯛꯦ ꯑꯩꯈꯣꯏ ꯁꯥꯒꯩꯁꯦ ꯑꯗꯨ ꯑꯣꯏ ꯇꯥꯔꯒꯁꯨ ꯑꯩꯅ ꯈꯔ ꯀꯥ ꯍꯦꯟꯅ ꯅꯦꯝꯕ